ꯍꯂꯣ
ꯊꯦꯡꯅ ꯄꯥꯏꯈꯠꯂꯦꯍꯦ ꯁꯤ ꯅꯨꯄꯥꯁꯦ
ꯄꯥꯏꯈꯠꯄ ꯌꯥꯗꯕꯒꯤꯅꯦ ꯀꯔꯤꯒꯤꯅꯣ ꯅꯪꯁꯨ ꯁꯥꯎꯒꯅꯤ
ꯀꯔꯤ ꯄꯈꯠꯄ ꯌꯥꯗꯕ
ꯈꯪꯗꯦ ꯑꯩꯒꯤ ꯐꯣꯟꯁꯦ ꯌꯥꯗꯕꯒꯤꯅꯦ ꯀꯔꯤꯒꯤꯅꯣ ꯅꯪꯁꯨ ꯑꯗꯨꯝ ꯌꯥꯝ ꯁꯔꯥꯛꯖꯦ ꯀꯔꯤꯅ
ꯐꯔꯤ ꯐꯣꯟ ꯌꯥꯗꯕ ꯑꯗꯨ ꯃꯦꯁꯋꯥꯗꯤꯒꯅꯦ
ꯍꯧꯖꯤꯛꯇꯤ ꯆꯥꯔꯕ꯭ꯔꯣ
ꯍꯥꯥ
ꯀꯅꯥꯅꯣ ꯀꯣ ꯍꯧꯖꯤꯛ ꯂꯥꯛꯄꯁꯦ
ꯇꯥꯕ꯭ꯔꯣ ꯇꯥꯕ꯭ꯔꯣ ꯑꯁꯤ ꯅꯨꯄꯥꯁꯦ ꯀꯣꯜ ꯇꯧꯕ ꯅꯨꯡꯉꯥꯏꯇꯦꯗ
ꯇꯥꯕ꯭ꯔꯣ
ꯐꯖꯅ ꯉꯥꯡꯉꯨꯍꯦ ꯀꯣꯜ ꯇꯧꯔꯛꯑꯗꯤ ꯀꯔꯤꯅꯣ ꯈꯪꯗꯦ
ꯑꯩꯒꯤ ꯐ꯭ꯔꯦꯟ ꯀꯣꯜ ꯇꯧꯔꯛꯄꯒꯤꯅꯦ ꯑꯗꯨꯒꯤꯅꯦ ꯅꯪꯁꯨ ꯀꯔꯤꯅꯣ ꯁꯥꯥꯎꯒꯅꯦ ꯍꯥꯏ ꯍꯣꯏ ꯑꯩ ꯄꯩꯈꯥꯗꯇꯀꯣ ꯑꯩ ꯄꯥꯢꯈꯥꯠꯗꯦ ꯅꯪꯁꯨ ꯋꯥ ꯉꯥꯡꯉꯨꯍꯦ
ꯅꯪꯁꯨ ꯉꯥꯡꯉꯣ
ꯑꯩ ꯉꯥꯡꯔꯗꯤ
ꯎꯝ ꯊꯕꯥꯛ ꯆꯄ꯭ꯔꯣ ꯑꯣ
ꯊꯕꯛ ꯆꯠꯇꯦ
ꯍꯥ
ꯊꯕꯛ ꯆꯠꯇꯦ
ꯑꯣꯐꯅꯦꯀꯣ ꯉꯥꯁꯤ
ꯍꯣꯏ
ꯍꯣꯏ
ꯍꯣꯏ ꯍꯣꯏ ꯆꯥꯛ ꯊꯣꯡꯉꯕꯣ
ꯊꯣꯡꯗꯦ
ꯎꯝ
ꯊꯣꯡꯗ꯭ꯔꯦ
ꯊꯣꯡꯗ꯭ꯔꯤ
ꯊꯣꯡꯗ꯭ꯔꯦ
ꯀꯩꯒꯤ
ꯊꯣꯡꯅꯤꯡꯗꯕꯒꯤ ꯅꯪꯅ ꯊꯣꯡꯕꯤꯌꯨ
ꯎꯝ ꯅꯪꯕꯨ ꯀꯣꯜ ꯇꯧꯔꯗꯤꯀꯣ ꯑꯗꯨꯝ ꯀꯔꯤ ꯀꯔꯤ ꯃꯈꯣꯜꯅ ꯇꯥꯏꯌꯦ ꯅꯪꯉꯣꯟꯗ
ꯑꯩ ꯇꯦꯔꯦꯁꯇꯅꯦ ꯂꯩꯕꯁꯦ
ꯒꯥꯔꯤ ꯒꯥꯔꯤ ꯃꯈꯣꯔꯥ ꯀꯔꯤ ꯃꯈꯣꯔꯥ ꯒꯤꯌꯥꯟ ꯇꯥꯗꯦ
ꯍꯧꯖꯤꯛꯁꯨ ꯇꯥꯥꯕ꯭ꯔꯥ
ꯒꯥꯔꯤ ꯌꯥꯝ ꯌꯥꯝ
ꯒꯥꯔꯤ ꯌꯥꯝ ꯌꯥꯝꯃꯦ ꯁꯤꯇꯤꯅꯤꯀꯣ ꯑꯗꯨꯒꯤꯅꯦ ꯁꯤꯇꯤꯗꯗꯤ ꯒꯔꯤ ꯌꯥꯝꯕꯅꯦ ꯀꯔꯤꯅꯣ
ꯑꯣ ꯑꯃꯨꯛ ꯇꯧꯔꯛꯑꯔꯣꯏ ꯁꯤꯗꯤ ꯅꯨꯄꯥꯁꯤꯡꯕꯨꯀꯣ
ꯎꯝ
ꯅꯪꯒꯤ ꯗꯤꯄꯤꯗꯣ ꯀꯅꯥꯅꯣ ꯅꯪꯒꯤ ꯍꯦꯔꯣꯔꯣ
ꯑꯩꯒꯤ ꯍꯤꯔꯣꯅꯤ
ꯀꯄꯨꯝꯗꯒꯤ ꯍꯥꯏꯕꯗꯣ ꯑꯗꯨꯔ
ꯑꯁ ꯇꯥꯅꯤꯡꯗꯦꯍꯦ ꯉꯔꯥꯡ ꯕꯣꯜ ꯁꯥꯟꯅꯕ ꯖꯄꯥꯟꯒꯤ ꯐꯨꯠꯕꯣꯂꯔꯗꯨꯅꯤ
ꯅꯪꯁꯨ ꯀꯥꯏꯅꯧ ꯑꯣꯏꯕꯅꯤꯛ ꯀꯣꯏꯅꯥꯁꯤꯅꯦ ꯀꯔꯤꯅꯣ
ꯎꯝ ꯅꯪ ꯅꯨꯄꯤ ꯂꯩꯕꯗꯨ ꯀꯃꯥꯏ ꯀꯨꯏꯅꯁꯤ ꯍꯥꯏꯕ꯭ꯔꯣ
ꯑꯩꯁꯨ ꯑꯇꯣꯞꯄ ꯅꯨꯄꯥꯒꯨꯝꯕ ꯅꯠꯇꯦꯍꯦ ꯀꯔꯤꯅꯣ
ꯀꯣꯏꯅꯅꯤꯡꯗꯦ
ꯑꯩꯕꯨ ꯊꯖꯗ꯭ꯔꯕꯣ ꯅꯪ
ꯎꯝ ꯊꯥꯖꯗꯦ ꯌꯥꯝ ꯂꯦꯡꯉꯤꯍꯦ ꯀꯔꯤ ꯅꯨꯄꯥꯔꯣ ꯈꯪꯗꯦ
ꯑꯩꯁ ꯅꯨꯄꯤ ꯀꯣꯏꯗꯕꯒꯤꯅꯦ ꯅꯨꯄꯤ ꯀꯣꯏꯔꯗꯤ ꯑꯗꯨꯃꯥꯏꯅ ꯑꯩꯈꯣꯏꯒꯤ ꯑꯗꯨꯃꯥꯏ ꯋꯥꯔꯤ ꯁꯥꯥꯟꯅ
ꯁꯅꯥꯕ ꯆꯠꯂꯣ ꯑꯇꯣꯞꯄ ꯅꯨꯄꯤꯒ ꯑꯗꯨꯗꯤ
ꯑꯦꯁ ꯅꯪꯁꯨ ꯀꯔꯤꯅꯣ ꯑꯗꯨꯝ ꯖꯣꯛ ꯇꯧꯕꯗ ꯅꯪꯁꯨ
ꯈꯪꯉꯦ ꯑꯩꯁꯨ ꯖꯣꯛ ꯇꯕꯅꯦ ꯀꯔꯤꯅꯣ ꯅꯪꯁꯨ
ꯑꯗꯨꯒ ꯇꯁꯦꯡꯅ ꯑꯩ ꯅꯨꯄꯤꯗꯤ ꯀꯣꯏꯗꯦ
ꯀꯣꯏꯑꯣ ꯀꯣꯏꯗꯔꯗꯤ
ꯏꯕꯥꯅꯤ ꯀꯣꯏꯅꯥꯁꯦ
ꯀꯣꯏꯅꯅꯤꯡꯗꯦ ꯅꯣꯏ ꯈꯨꯟ ꯅꯨꯄꯥꯁꯤꯡꯗꯣ ꯃꯊꯣꯡ ꯃꯔꯣꯡ ꯆꯥꯗꯕ ꯉꯥꯛꯇꯅ
ꯑꯦ ꯑꯩꯗꯤ ꯑꯗꯨꯃꯥꯏꯅ ꯑꯗꯨꯃꯥꯏꯅ ꯇꯧꯕ ꯅꯨꯄꯥ ꯅꯠꯇꯦ ꯑꯩꯗꯤ
ꯑꯩꯅ ꯈꯨꯟꯗ ꯂꯩꯕ
ꯑꯩꯒꯤ ꯈꯨꯟꯅꯦ ꯄꯨꯔꯥ ꯁꯦꯟꯇꯔꯅꯦꯕ ꯀꯔꯤꯁꯨ ꯇꯧꯔꯔꯣꯏ
ꯁꯦꯟꯇꯥꯔ ꯑꯣꯏꯔꯁꯨ ꯂꯩꯅꯤꯡꯗꯦ ꯑꯩꯗꯤ ꯅꯣꯏ ꯈꯨꯟꯗꯣ
ꯀꯔꯤꯒꯤ
ꯍꯥꯥ
ꯅꯪ ꯀꯔꯤꯒꯤ
ꯀꯔꯤꯍꯥꯏꯕ
ꯀꯔꯤꯒꯤ ꯂꯩꯅꯤꯡꯗꯕꯅꯣ
ꯑꯩ ꯑꯗꯨꯒꯨꯝꯕ ꯃꯐꯝꯗ ꯂꯩꯅꯤꯡꯗꯦ ꯑꯩ ꯂꯩꯕ ꯍꯩꯁꯨ ꯍꯩꯔꯣꯏꯌꯦ
ꯑꯩꯒꯤ ꯈꯨꯟꯗ ꯂꯩꯗ꯭ꯔꯁꯨ ꯃꯄꯥꯟꯗ ꯂꯩꯕ ꯌꯥꯅ ꯏꯕꯥꯅꯤ
ꯑꯩꯕꯨ ꯄꯤꯖꯕ ꯉꯝꯒꯦꯔꯣ ꯃꯄꯥꯟꯗ ꯂꯩꯔꯒ
ꯎ ꯑꯩꯅ ꯅꯨꯡꯁꯤꯗꯤ ꯉꯝꯒꯅꯤ ꯀꯔꯤꯒꯤꯅꯣ ꯅꯨꯡ
ꯁꯤꯁ ꯌꯔꯦꯍꯦ ꯆꯤꯟꯗꯤꯀꯣ ꯐꯖꯅꯥ ꯉꯥꯡꯏ
ꯊꯤꯟꯗ ꯉꯥꯡꯕ ꯅꯠꯇꯦ ꯇꯁꯦꯡꯕꯅꯦ ꯅꯨꯡꯁꯤꯔꯕꯗꯤ ꯑꯩ ꯑꯩꯅ ꯆꯍꯤ ꯇ꯭ꯋꯦꯟꯇꯤ ꯇꯨꯅꯦ ꯑꯁꯦꯡꯕꯅꯤ
ꯑꯁꯦꯡꯕ
ꯇ꯭ꯋꯦꯟꯇꯤ ꯇꯨꯅꯦ ꯍꯥꯏꯕ
ꯑꯁ ꯄꯛꯇ꯭ꯔꯦ ꯇꯧꯗ꯭ꯔꯦ ꯑꯗꯨ ꯑꯣꯏꯔꯗꯤ ꯅꯪꯕꯨ ꯑꯉꯥꯡꯁꯤꯡꯕꯨ ꯑꯩ ꯀꫭꯜ ꯇꯧꯅꯤꯡꯗꯦ
ꯅꯆꯤꯟꯗꫭ ꯑꯗꯨꯃꯥꯏ ꯉꯥꯡꯒꯅꯨ
ꯎꯝ ꯑꯩꯗꯤ ꯆꯍꯤ ꯇ꯭ꯋꯦꯟꯇꯤ ꯁꯦꯚꯦꯟ ꯇ꯭ꯋꯦꯟꯇꯤ ꯑꯩꯠ ꯀꯨꯝꯕ ꯅꯨꯄꯥ ꯀꯣꯏꯒꯅꯤ ꯑꯩꯗꯤ ꯑꯍꯟ ꯅꯨꯄꯥ ꯀꯣꯏꯔꯅꯤ ꯑꯩꯗꯤ ꯑꯉꯥꯡ ꯅꯨꯄꯥ ꯀꯣꯏꯔꯣꯏ ꯈꯪꯉꯕ
ꯑꯍꯥꯥꯟ ꯑꯩꯁꯨ ꯑꯍꯟꯅꯦ ꯅꯪ
ꯑꯁ ꯅꯦꯠꯋꯥꯡ ꯅꯨꯡꯉꯥꯏꯇꯦ ꯅꯪꯒꯤ ꯀꯔꯤꯅꯣ ꯈꯪꯗꯦꯍꯦ ꯁꯤꯇꯤꯗꯨꯕꯨ ꯅꯦꯋꯥꯛ ꯑꯗꯨꯃꯥꯏꯅ ꯆꯞꯅꯕ꯭ꯔꯣ
ꯑꯦꯔꯄꯤꯁ ꯍꯥꯞꯄ꯭ꯔꫭ ꯅꯪ ꯍꯥ
ꯑꯦꯔꯄꯤꯁ ꯍꯥꯞꯞꯔꯣ ꯍꯥꯏꯝꯅꯦ
ꯍꯥꯞꯇꯦ ꯍꯥꯞꯇꯦ ꯑꯦꯔꯄꯤꯁꯁꯨ ꯂꯩꯇꯦ ꯑꯩ ꯀꯔꯤꯅꯣ ꯋꯥꯆꯦꯞꯇ ꯃꯦꯁꯦꯖ ꯂꯥꯛꯄꯒꯤꯅꯦ
ꯌꯥꯝ ꯆꯞꯄꯦ ꯑꯁ ꯑꯩ ꯅꯪꯕꯨ ꯀꯣꯜ ꯑꯃꯨꯛ ꯇꯧꯔꯔꯣꯏ
ꯑꯩꯁ ꯗꯨꯃꯥꯏ ꯍꯥꯏꯅꯨꯍꯦ ꯋꯥꯔꯤ ꯁꯥꯕ ꯃꯇꯝꯗ ꯀꯔꯤꯅꯣ ꯅꯪꯁꯨ
ꯑꯩ ꯑꯃꯨꯛ ꯇꯧꯔꯔꯣꯏ ꯅꯪ
ꯑꯇꯣꯞꯄ ꯅꯨꯄꯥꯗ ꯀꯣꯏꯔꯒꯦ ꯍꯥꯏꯔꯣ ꯅꯪ
ꯎꯝ ꯀꯣꯏꯈꯔꯒꯦ ꯑꯇꯣꯞꯄꯥ ꯅꯨꯄꯥ
ꯑꯩꯕꯨ ꯊꯥꯗꯣꯛꯔꯒꯦ ꯍꯥꯏꯕ꯭ꯔꯥ ꯅꯪ
ꯑꯁ ꯍꯥꯥ
ꯑꯩꯕꯨ ꯊꯥꯗꯣꯛꯈ꯭ꯔꯒꯦ ꯍꯥꯏꯕ꯭ꯔꯥ ꯅꯪ
ꯎꯝ
ꯎꯝ ꯑꯩ ꯀꯞꯅꯤꯡꯏꯗ
ꯍꯥꯥ
ꯑꯗꯨꯗꯤ ꯑꯩ ꯀꯞꯅꯤꯡꯉꯦ
ꯎꯝ ꯎꯝ
ꯇꯨꯀꯠꯆꯩꯗ ꯁꯨꯃꯥꯏꯅ ꯀꯞꯅꯕ꯭ꯔꯣ ꯍꯣꯃꯣꯅꯤ
ꯏꯕꯥꯅꯤ ꯇꯁꯦꯡꯅ ꯀꯣꯏꯅꯥꯔꯁꯦ
ꯀꯣꯏꯅꯤꯡꯗꯦ ꯀꯣꯏꯕ ꯋꯥꯔꯤ ꯁꯅꯔꯒꯅꯦ ꯀꯦꯕ
ꯅꯪ ꯅꯪ ꯆꯍꯤ ꯀꯌꯥꯄꯥꯥꯎ
ꯀꯦꯟ ꯇꯗꯦ ꯑꯩ ꯑꯩꯗꯤ ꯀꯣ ꯇꯔꯥꯃꯨꯛ ꯌꯥ ꯇꯔꯥꯃꯨꯛ ꯇꯔꯥꯃꯨꯛ ꯇꯔꯨꯛ ꯇꯔꯦꯠ ꯇꯔꯨꯛ ꯇꯔꯦꯠ ꯅꯤꯄꯥꯜ ꯃꯄꯜ ꯇꯔꯥ
ꯏꯪꯂꯤꯁꯇ ꯑꯗꯨꯝ ꯍꯥꯏꯌꯣ ꯀꯔꯤꯅꯣ ꯃꯩꯇꯩꯂꯣꯟꯗ ꯑꯩ ꯈꯪꯗꯦ
ꯁꯤꯛꯁ ꯁꯚꯦꯟ ꯑꯦꯠ ꯅꯥꯏꯟ ꯇꯦꯟ
ꯀꯌꯥ ꯁꯤꯦꯛꯁꯕꯦꯟꯅ ꯌꯦꯅꯥꯟꯇꯅ
ꯦꯐꯇꯣ
ꯒꯦꯞ ꯁꯤꯛꯁ ꯁꯚꯦꯟ ꯑꯦ ꯁꯤꯗꯤ ꯌꯥꯝ ꯌꯥꯝ ꯃꯥꯜꯂꯦꯍꯦ
ꯌꯥꯔꯗꯦ ꯍꯦꯒꯗꯤ ꯁꯨꯛ ꯌꯥꯝ ꯌꯥꯝꯗꯦ ꯀꯤꯗꯤꯀꯣ ꯆꯥꯛ ꯆꯥꯏ ꯍꯥꯏꯕ
ꯑꯦꯕꯥꯅꯤ ꯑꯔꯩꯗ
ꯅꯪꯅ ꯆꯤꯟ ꯊꯤꯅꯨ ꯅꯪ ꯑꯉꯥꯡ ꯆꯍꯤ ꯇ꯭ꯋꯦꯟꯇꯤ ꯇꯨ ꯈꯛꯇ ꯅꯠꯇꯦ ꯑꯩ ꯈꯪꯉꯦ ꯑꯩꯗꯣ ꯎ ꯆꯤꯟꯊꯤꯕ ꯇ
ꯀꯌꯥꯅꯣ ꯍꯥꯏꯌꯣ ꯍꯧꯖꯤꯛ ꯍꯧꯖꯤꯛ
ꯇ꯭ꯋꯦꯟꯇꯤ ꯐꯥꯏꯚ ꯇ꯭ꯋꯦꯟꯇꯤ ꯁꯤꯛꯁ ꯑꯣꯏꯔꯝꯅꯤ ꯑꯣꯏꯣꯏꯗ꯭ꯔꯣ
ꯈꯪꯗꯦ ꯑꯩꯁꯦ ꯈꯪꯗꯦꯕ
ꯆꯂꯦ ꯁꯦꯝꯃ ꯉꯥꯡꯗ꯭ꯔꯗꯤ ꯆꯜꯂꯦꯕ
ꯇꯁꯦꯡꯅ ꯍꯥꯏ ꯍꯥꯏꯒꯦꯀꯣ ꯍꯧꯖꯤꯛ
ꯎꯝ
ꯇ꯭ꯋꯦꯟꯇꯤ ꯁꯤꯛꯁꯅꯦ
ꯈꯪꯉꯦꯕ ꯇ꯭ꯋꯦꯟꯇꯤ ꯇꯨ ꯀꯥꯏꯗꯅ ꯃꯥꯏꯗ ꯊꯥꯖꯔꯛꯑꯗꯤ ꯅ ꯁꯛꯇꯅꯔꯣꯏ ꯈꯪꯗ꯭ꯔꯅꯤ
ꯑꯗꯨꯃꯥꯏꯅ ꯉꯥꯡꯕ ꯑꯗꯨꯃꯥꯏꯅ ꯉꯥꯡꯒꯅꯤꯍ ꯑꯩ ꯑꯩ ꯀꯥꯞ꯭ꯔꯗꯤ ꯅꯪ ꯑꯩ ꯀꯥꯞꯄ꯭ꯔꯗꯤ ꯅꯪ ꯊꯦꯡ
ꯐꯤꯗꯣ ꯑꯉꯥꯡ ꯑꯣꯏꯦ ꯍꯥꯏꯕ ꯈꯖꯅꯤ ꯂꯣꯏ ꯈꯪꯉꯤ ꯈꯪꯉꯨꯔꯒ ꯈꯗꯥꯏ ꯇꯧꯔꯒꯅ ꯉꯝꯃꯦꯦ
ꯗꯣꯏꯕꯥꯅꯤ ꯅꯨꯡꯁꯤꯖꯕ
ꯁꯤꯌꯣꯟꯅ ꯊꯗꯦ
ꯏꯊꯟꯅ ꯏꯊꯟꯅ ꯅꯨꯡꯁꯤꯅ ꯑ ꯑꯩ ꯑꯩꯕꯨ ꯑꯩꯕꯨꯠ ꯅꯨꯄꯤ ꯑꯃꯅ ꯅꯨꯡꯁꯤꯕꯗꯣ ꯑꯩꯁꯨ ꯄꯥꯝꯕ ꯑꯗꯨꯒꯤꯅꯤꯅ ꯑꯩꯁꯨ
ꯅꯨꯄꯥꯁꯤꯅꯦ ꯅꯨꯄꯤ ꯌꯥꯝ ꯆ‌ꯣꯞꯄ‌ꯦ ꯀꯔꯤꯒꯤꯔꯥ
ꯑꯩ ꯅꯨꯄꯤ ꯆꯣꯄꯇ ꯍ‌ꯦ ꯑꯩ ꯅꯨꯄꯤꯁꯨ ꯀꯣꯏꯗꯦ ꯑꯩ ꯅꯨꯄꯤ ꯆꯣꯄ꯭ꯔꯗꯤ ꯑꯗꯨꯃꯥꯏꯅ ꯇꯧꯔꯒ ꯑꯗꯨꯃꯥꯏꯅ ꯇꯧꯕꯗꯣ ꯑꯩ ꯇꯁ‌ꯦꯡꯅꯒ ꯍꯥꯏꯕꯅꯦ ꯅꯪꯅ ꯀꯣꯏꯅꯤꯡꯗ꯭ꯔꯗꯤ ꯈꯪꯗ꯭ꯔꯦ ꯑꯩꯒꯤ ꯗꯤ ꯄꯤꯗꯨ ꯑꯩ ꯑꯩꯒꯤ ꯋꯥꯆꯦꯞ ꯑꯩꯒꯤ ꯋꯥꯆꯦꯞ ꯅꯨꯄꯤꯗꯨꯣ ꯑꯩꯒꯤ ꯑꯩꯒꯤ ꯏꯆꯦ ꯑꯩꯒꯤꯗ‌ꯣ ꯏꯆꯦꯒꯤ ꯃꯅꯥꯎ ꯑꯦ ꯃꯅꯥꯎꯅ ꯄꯤꯇ ꯁꯤꯁꯇꯥꯔ ꯑꯦ ꯑꯩꯒꯤ ꯏꯆꯦ ꯀ ꯁꯟꯅꯦ
ꯀꯣꯏ ꯑꯣ ꯑꯗꯨꯁꯨ
ꯏꯊꯠ ꯑꯩꯒꯤ ꯁꯤꯁꯇꯔ ꯀꯅꯥꯗꯣ ꯀꯅꯥ ꯀꯅꯥꯅ ꯀꯣꯏꯒꯗꯧꯕ
ꯅꯪꯅ ꯀꯣꯏꯒꯗꯧꯕ ꯅꯪꯅ ꯀꯣꯏꯒꯗꯧꯕ
ꯆꯠꯂꯨ ꯅꯥꯕꯨ ꯀꯅꯥꯅ ꯀꯣꯏ ꯅꯥꯕ ꯍꯧ ꯗꯧꯗꯕ ꯑꯗꯨ ꯃꯥ ꯌꯥꯗꯦ
ꯌꯥꯏꯑꯦ ꯅꯪꯒꯤ ꯌꯥꯗ꯭ꯔꯁꯨ ꯑꯩꯒꯤ ꯌꯥꯏꯌꯦ
ꯏꯆꯦ ꯑꯩꯈꯣꯏ ꯀꯨꯟꯗꯁꯨ ꯌꯥꯔꯔꯣꯏ ꯅꯪꯅ ꯌꯥꯔꯁꯨ
ꯑꯦꯅꯦ ꯌꯥꯔꯦ ꯀꯅꯥꯅꯤ ꯊꯤꯡꯒꯅꯤ
ꯋꯥ ꯄꯥꯉꯪ ꯉꯥꯡꯅ ꯑꯩ ꯏꯕꯥꯅꯤ ꯅꯨꯡꯁꯤꯖꯦ ꯑꯩꯕꯨ ꯅꯪꯕꯨ ꯇꯁꯦꯡꯅ ꯅꯨꯡꯁꯤꯒꯅꯤ ꯑꯩ ꯅꯪꯕꯨ ꯃꯤꯔꯥꯏꯔꯔꯣꯏꯕ
ꯌꯥꯔꯦꯍ‌ꯦ ꯅꯍꯥꯟꯃꯤꯔꯥꯏꯔꯤꯗꯨꯅꯤ
ꯀꯔꯤ ꯀꯗꯥꯏꯗ ꯃꯤꯔꯥꯏꯕꯔ ꯍꯥꯏ
ꯅꯍꯥꯟ ꯅꯪ ꯅꯨꯄꯤ ꯑꯃꯒ ꯆꯠꯈ‍꯭ꯔꯗꯤ
ꯀꯗꯥꯏꯗ
ꯁꯔꯤ ꯂꯪꯀꯥꯗ
ꯅꯆꯤꯟꯗ ꯑꯗꯨꯃꯥꯏꯅ ꯆꯤꯔꯒ ꯉꯥꯡꯒꯅꯨ ꯅꯪ
ꯑꯩ ꯉꯥꯡꯉꯦ ꯅꯪ ꯀꯩꯗꯧꯒꯦ ꯍꯥꯏꯕ
ꯑꯩ ꯅꯨꯄꯤꯕꯨ ꯃꯤꯔꯥꯏꯕ ꯃꯤꯔꯥꯏꯅꯤ ꯃꯤꯔꯥꯏꯕꯗꯨ ꯑꯩꯁꯨ ꯄꯥꯝꯖꯩ ꯅꯨꯄꯤꯅꯁꯨ ꯅꯨꯄꯥꯕꯨ ꯃꯤꯔꯥꯏꯕ ꯅꯨꯄꯤꯁꯨ ꯑꯩꯁꯨ ꯄꯥꯝꯗꯦꯕ ꯅꯨꯡꯁꯤꯔꯗꯤ ꯆꯁ‌ꯦꯡꯅ ꯅꯨꯡꯁꯤꯕꯗꯨ ꯄꯥꯝꯃꯦꯕ ꯑꯗꯨꯒꯤꯅꯤꯗ
ꯄꯥꯝꯗꯤ ꯊꯤꯕ ꯇꯥꯔꯅꯤꯅꯦ
ꯑꯩꯁꯨ ꯄꯥꯝꯕ ꯅꯪꯉꯣꯟꯗ ꯍꯪꯅꯗꯤ ꯅꯪꯅ ꯄꯥꯝꯗꯦ ꯍꯥꯏꯕꯥ ꯑꯩ ꯀꯔꯤ ꯍꯥꯏꯅꯤ
ꯄ
ꯅꯪꯅ ꯄꯥꯝꯗ꯭ꯔꯗꯤ
ꯑꯩ ꯈꯛꯇꯔꯣ ꯅꯨꯄꯤ ꯌꯥꯝ ꯂꯩ ꯑꯗꯨꯗꯤ
ꯇꯁꯦꯡꯅ ꯅꯨꯡꯁꯤꯔꯗꯤ ꯑꯗꯨꯝ ꯍꯟꯖꯤꯟ ꯍꯟꯖꯤꯟ ꯍꯪꯕ ꯇꯥꯔꯦꯅ ꯅꯪꯅ ꯍꯟꯖꯤꯟ ꯍꯟꯖꯤꯟ ꯅꯪꯕ ꯃꯇꯝꯗ
ꯏꯁꯤꯡ ꯊꯥꯕꯤꯔꯛꯑꯣ ꯏꯁꯤꯡ ꯂꯩꯗ꯭ꯔꯦ ꯑꯩꯈꯣꯏꯗ
ꯐꯣꯟ